ꯍꯜꯂꯣ ꯑꯣ ꯇꯥꯔꯥꯕꯣ ꯑꯣ ꯇꯥꯏꯌꯦ ꯇꯥꯏꯌꯦ ꯍꯟꯇꯛ ꯃꯨꯛꯇꯤ ꯇꯥꯏ
ꯑꯣ ꯍꯟꯗꯛꯀꯤꯗꯤ ꯃꯣꯏ ꯅꯦꯠꯋꯥꯛ ꯌꯥꯝ ꯅꯨꯡꯉꯥꯏ ꯇꯥꯕꯅꯦ
ꯎꯝ ꯑꯇꯣꯞꯄ ꯅꯍꯥꯟ ꯅꯨꯃꯤꯠ ꯅꯣꯏ ꯏꯅꯥꯎꯄꯥ ꯍꯣꯏ ꯅꯩ ꯏꯄꯥꯎ ꯍꯣꯏ ꯀꯩꯅꯣ ꯇꯧꯕꯗꯨꯗꯤ ꯃꯣꯏꯗꯤ ꯀꯃꯥꯏ ꯇꯧꯒꯔꯦ
ꯃꯥꯗꯨ ꯂꯣꯏꯗ꯭ꯔꯤ ꯑꯕꯀꯣ
ꯀꯩ ꯍꯧꯖꯤꯛ ꯐꯥꯎ ꯂꯣꯏꯗ꯭ꯔꯤ
ꯑꯥ ꯃꯥꯗꯣ ꯀꯩꯅꯣ ꯇꯧꯕ ꯑꯗꯨꯝ ꯁꯥꯟꯅ ꯗ ꯃꯥꯗ ꯑꯗꯨꯝ ꯑꯦꯛꯖꯥꯝ ꯑꯃꯨꯛ ꯇꯥꯁꯜꯂꯦ ꯑꯗꯒꯤꯗꯤ ꯑꯃꯨꯛ ꯃꯥꯅ ꯈꯔꯒ ꯑꯦꯛꯖꯥꯝ ꯇꯥꯁꯜꯂꯦ ꯑꯩꯈꯣꯏ ꯑꯗꯨꯝ ꯍꯥꯏꯕꯅꯦ ꯑꯗꯒꯤ ꯑꯗꯨꯝ ꯁꯥꯟꯅꯒꯤꯗ꯭ꯔꯦ ꯉꯥꯔꯥꯡ ꯈꯔ ꯁꯥꯟꯅꯔꯦ ꯑꯗꯨꯒ ꯉꯁꯤ ꯈꯔ ꯁꯥꯟꯅꯔꯦ ꯉꯁꯥꯏꯁꯨ ꯁꯣꯝꯣꯂꯥꯒꯤ ꯐꯣꯟꯗꯒꯤ ꯑꯃꯨꯛ ꯂꯧꯔ ꯁꯥꯟꯅꯔꯛꯑꯦ ꯋꯥꯔꯤ ꯑꯃ ꯁꯥꯟꯅꯔꯛꯑ ꯑꯗꯨꯝ ꯃꯥꯗꯣ ꯌꯥꯗ꯭ꯔꯦ ꯍꯥꯏꯌꯦ ꯑꯗꯒꯤ ꯍꯪꯕꯨ ꯍꯪꯒꯨꯒꯤꯗ꯭ꯔꯦ
ꯌꯥꯗ꯭ꯔꯦ ꯍꯥꯏꯁꯦ ꯌꯥꯗ꯭ꯔꯤꯁꯤꯅ ꯀꯔꯤꯅꯣ
ꯅꯦꯠꯋꯥꯛꯇꯨ ꯅꯨꯡꯉꯥꯏꯇꯕꯧꯔꯥ ꯈꯪꯗꯦ ꯃꯥꯏꯗꯣ ꯑꯝꯇ ꯍꯪꯒꯦ ꯇꯧꯕꯅꯦ ꯃꯥꯗꯣ ꯉꯁꯥꯏ ꯌꯥꯗ꯭ꯔꯦꯅ ꯍꯥꯏꯒꯤꯕꯅꯦꯕ ꯅꯧꯆꯥꯗ ꯍꯥꯏꯌꯣ ꯍꯥꯏꯕꯅꯤ ꯑꯗꯨꯗꯤꯒꯤ ꯑꯩꯕꯨ ꯍꯪꯕꯨ ꯍꯪꯗ꯭ꯔꯤ
ꯅꯥꯎ ꯅꯥꯎꯆꯥꯒꯗꯤ ꯁꯥꯟꯅ ꯂꯣꯏꯒꯈ꯭ꯔꯕꯣ ꯅꯪꯒ ꯅꯥꯎꯆꯥꯒ ꯑꯣ ꯑꯣ ꯑꯗꯨꯗꯤ ꯇꯨ ꯑꯩꯒꯤ ꯄꯥꯠꯋꯣꯃꯂꯥꯢ ꯐꯣꯟ ꯑꯗꯨ ꯅꯪꯅ ꯂꯧꯔ ꯂꯧꯔꯒꯗꯤ ꯁꯥꯟꯅꯕꯗꯤ ꯉꯥꯏꯍꯥꯛ ꯉꯥꯏꯍꯥꯛ ꯃꯣꯏ ꯁꯪꯕ ꯀꯥꯟꯗ
ꯑ ꯀꯃꯥꯏꯅ ꯁꯥꯟꯅꯒꯦ ꯇꯧꯕ ꯉꯔꯥꯡꯅ ꯔꯦꯅꯨ ꯂꯩꯃꯗꯒꯤ ꯑꯅꯤꯔꯛꯂ ꯀꯩꯅꯣꯝꯃ ꯁꯥꯟꯅꯔꯦ ꯑꯗꯨꯒ ꯔꯦꯅꯨ ꯑꯆꯤꯁ ꯎꯝꯥꯗꯒꯤ ꯉꯁꯤ ꯃꯥꯏ ꯐꯣꯟ ꯑꯃꯗꯨꯗꯒꯤ ꯑꯃꯨꯛꯔꯛ ꯁꯥꯟꯅꯔ ꯁꯥꯟꯅꯔꯝꯃꯦ ꯑꯗꯒꯤ ꯁꯥꯟꯅꯗ꯭ꯔꯦ ꯑꯗꯨ ꯑꯉꯥꯡꯗꯨ ꯃꯥꯁꯨ ꯈꯔ ꯇꯟꯕ ꯍꯥꯏ ꯇꯥꯔꯦꯅꯦ ꯃꯥꯅ ꯈꯔꯒ ꯑꯗꯨꯝ ꯑꯦꯛꯖꯥꯝꯅꯤꯅ ꯇꯧꯗꯅ ꯂꯩꯔꯦ ꯑꯗꯨ
ꯎꯝ ꯃꯥꯅꯦ ꯑꯃꯔꯣꯝꯗꯗꯤ ꯑꯦꯛꯖꯥꯝ ꯂꯩ ꯗꯨꯒꯤꯁꯨ ꯀꯩꯅꯣ ꯇꯧꯕ ꯑꯣꯏꯔꯝꯒꯅꯤ ꯑꯛ ꯑꯈꯣ ꯑꯩ ꯁꯤꯁꯤꯅ ꯌꯨꯝꯗꯁꯨ ꯂꯩꯕ ꯇꯥꯏꯃꯤꯡ ꯑꯣꯏꯔꯒꯗꯤ ꯑꯩꯅ ꯁꯥꯟꯅꯕꯤꯒꯦ ꯃꯥꯅꯁꯨ ꯅꯣꯏ ꯃꯁꯛ ꯈꯪꯅꯗꯕꯅꯤꯅ ꯋꯥꯔꯤ ꯁꯥꯟꯅꯕ ꯇꯜꯂꯦꯅ ꯇꯧꯕ
ꯑꯥ ꯑꯗꯨꯗꯤ ꯎꯝ ꯃꯥꯅꯦ ꯐꯧꯒꯤ ꯀꯩꯅꯣ ꯇꯧꯋꯤ ꯍꯥꯏꯌꯦ ꯑꯁꯤꯗ ꯂꯧ
ꯎꯝ ꯎꯝ ꯎꯝ ꯂꯧꯏ ꯑ ꯑ ꯀꯔꯤ ꯑꯉꯟ ꯐꯧ ꯍꯥꯏꯗꯣꯏꯔꯥ ꯑꯩꯈꯣꯏ ꯀꯪꯕꯥꯟꯗ ꯎꯗꯦꯕ ꯑꯗꯨꯒꯤ ꯎꯕꯒꯤ ꯑꯗꯨꯗ ꯑꯣꯏꯅ ꯂꯩꯕ ꯑ ꯂꯣꯏ ꯔ ꯅꯍꯥꯟ ꯅꯨꯃꯤꯠꯇꯨꯗ ꯑꯗꯨꯝ ꯈꯥꯎ ꯌꯩ ꯇꯧꯔ ꯂꯣꯏꯁꯤꯜꯂꯦꯕ ꯃꯦꯆꯤꯟꯒ ꯑ ꯑꯌꯣ ꯑꯌꯨꯛ ꯅꯨꯡꯊꯤꯜ ꯀꯩꯀꯥꯅ ꯄꯨꯂꯞ ꯑꯩꯈꯣꯏ ꯄꯨꯟꯅ ꯈꯥꯎꯔꯤꯦꯗꯅ ꯃꯤ ꯃꯌꯥꯝ ꯄꯨꯟꯅ ꯑꯗꯨꯒ ꯅꯨꯃꯤꯗꯥꯡ ꯅꯨꯃꯤꯠ ꯇꯥꯔꯛꯄ ꯀꯥꯟꯗ ꯏꯟꯖꯤꯟꯗꯣ ꯂꯥꯛꯑꯦ ꯃꯤ ꯑꯇꯣꯞꯄꯒꯤ ꯃꯤꯅ ꯑꯗꯨ ꯂꯥꯛꯑꯒ ꯌꯩꯔꯒ ꯂꯣꯏꯁꯟꯈꯒ꯭ꯔꯦ
ꯑꯣ
ꯎꯝ ꯆꯥꯛ ꯊꯣꯡꯉꯤꯔꯣ ꯄꯨꯁꯄꯥ
ꯑ ꯆꯥꯛꯇꯣ ꯊꯣꯡꯉꯦ ꯏꯆꯦ ꯆꯥꯛ ꯂꯣꯏꯔꯦ ꯑꯗꯨꯒ ꯄꯥꯛꯅꯝ ꯇꯧꯕ
ꯎꯝ ꯏꯟꯖꯥꯡꯅ ꯀꯩ ꯇꯧꯒ꯭ꯔꯕ
ꯑꯣ ꯍꯦꯟꯖꯥꯡꯡ ꯂꯤꯅꯤꯀꯥꯅ ꯊꯣꯡꯒ꯭ꯔꯦ ꯃꯥ ꯀꯩꯅꯣꯗ ꯑ ꯍꯋꯥꯏ ꯍꯋꯥꯏ ꯊꯣꯡꯗꯨ ꯃꯥꯜꯂꯦ ꯏꯆꯦ ꯑꯩꯅꯁꯨ ꯁꯨꯝ ꯅꯍꯥꯟ ꯋꯥꯢ ꯈꯪꯗꯤꯉꯩꯗꯅꯦ ꯑ ꯩꯅ ꯊꯣꯡꯕꯤꯔꯒꯦ ꯏꯆꯦ ꯅꯥ ꯀꯥꯝꯃꯣꯕ
ꯒ ꯍꯋꯥꯏ ꯊꯣꯡꯕꯒ ꯄꯥꯛꯅꯝꯒ ꯍꯥꯏꯔꯣ ꯅꯣꯏ ꯍꯥꯏ
ꯍꯋꯥꯏ ꯍꯋꯥꯏ ꯑꯃ ꯊꯣꯡꯉꯦ ꯑꯗꯨꯒ ꯄꯥꯛꯅꯝ ꯑꯃꯒ
ꯎꯝ ꯎꯝ ꯑꯁ ꯏꯔꯣꯜꯂꯗꯤ ꯍꯥꯎꯗꯧꯅꯤ ꯄꯥꯛꯅꯝꯅꯤꯅ
ꯍꯣꯏ ꯑꯩꯁꯦ ꯍꯋꯥꯏ ꯊꯣꯡꯕꯒꯁꯨ ꯍꯥꯎꯋꯦꯕꯣ ꯍꯝ
ꯎꯝ ꯁꯧꯒꯤꯒꯁꯨ ꯍꯥꯎꯗꯤ ꯍꯥꯎꯕꯅꯦ ꯑꯩ ꯍꯋꯥꯏꯒꯗꯤ ꯑꯗꯨꯝꯕꯨꯗꯤ ꯍꯧꯔꯝꯒꯅꯤ ꯑꯗꯣ ꯄꯥꯝ ꯅꯗꯤ ꯆꯥꯗ꯭ꯔꯤꯕ
ꯎꯝ
ꯍꯥꯋꯏ ꯊꯣꯡꯕ ꯇꯤ ꯃꯣꯔꯣꯛ ꯃꯦꯠꯄꯅꯤꯅ ꯆꯥꯟꯅꯕ꯭ꯔꯥ ꯈꯪꯗꯦ
ꯑꯧ ꯆꯥꯅꯩ ꯏꯆꯦ ꯅꯪ ꯀꯩ ꯊꯣꯡꯉꯒꯦ
ꯏꯔꯣꯟꯕꯅꯤ ꯑꯩꯈꯣꯏꯒꯤꯁꯨ ꯑꯗꯨꯒ ꯑꯩꯈꯣꯏꯒꯤꯁꯨ ꯅꯣꯏꯒ ꯃꯥꯟꯅꯅꯕ ꯅꯝꯃ ꯅꯝꯖꯜꯂꯦ ꯉꯥꯔꯧ ꯂꯩ ꯇꯦꯟꯅ
ꯎꯝ
ꯎꯝ ꯄꯥꯛꯅꯝ ꯑꯩꯈꯣꯏꯒꯤꯅ ꯃꯔꯣꯏ ꯃꯔꯣꯏ ꯃꯄꯥꯟꯒꯤ ꯄꯥꯛꯅꯝ ꯑꯗꯨꯅꯤ ꯑꯩꯈꯣꯏꯒꯤꯗꯨꯗꯤ ꯍꯥꯏꯕꯗꯤ ꯑꯩꯈꯣꯏꯗꯨ ꯃꯔꯣꯏ ꯄꯥꯛ ꯀꯩ ꯀꯩ ꯐꯖꯅ ꯂꯩꯕ ꯑꯣꯏꯗꯕꯒꯤ ꯃꯔꯣꯏ ꯃꯄꯥꯡ ꯀꯩꯀꯥꯒꯤ ꯈꯔ ꯀꯩꯅꯣ ꯇꯧꯁꯜꯂꯒ ꯑꯗꯨꯝ ꯄꯥꯛꯅꯝ ꯇꯧꯁꯜꯂꯦ ꯅꯣꯏꯒꯤꯅ ꯆꯨꯝꯅꯒꯤ ꯀꯩ ꯍꯥꯏꯅꯤ ꯕꯦꯁꯣꯟ ꯄꯥꯛꯅꯝ ꯍꯥꯏꯗꯣꯏꯔꯥ ꯑꯗꯨꯝ ꯑꯣ ꯂꯐꯨ ꯊꯔꯣ ꯑꯍꯥꯎꯕꯅꯤꯅꯦ ꯑꯗꯨꯁꯨ
ꯈꯪꯗꯦ ꯑꯈꯥꯕꯤꯁꯨ ꯂꯩꯗꯅ ꯏꯆꯦ ꯍꯦꯛꯇ
ꯎꯝ ꯃꯥꯟꯂꯦ ꯁꯈꯥꯏꯕꯅ ꯍꯦꯛꯇ ꯍꯥꯜꯂꯦ
ꯐꯖꯟꯅ ꯈꯥꯕ ꯈꯥꯕ ꯌꯥꯎꯔꯝꯕꯗꯣ ꯑꯗꯨ ꯁꯤꯗꯗꯤ ꯐꯪꯗꯦ
ꯎꯝ ꯑꯣ ꯑꯗꯨꯗꯤ ꯅꯣꯏꯅ ꯂꯩꯕꯗꯗꯤ ꯂꯩꯕ ꯍꯥꯏꯒꯗ꯭ꯔꯥ ꯀꯩꯅꯣꯗꯣ ꯀꯩꯊꯦꯜꯂꯛꯄꯗꯨꯗꯒꯤ ꯃꯤꯉꯣꯟꯗꯒꯤ ꯂꯩꯕ ꯑꯣꯏꯕ꯭ꯔꯣ ꯊꯥꯔꯣꯗꯥ
ꯑꯣ ꯑꯣ ꯑꯩ ꯏꯁꯦ ꯅꯍꯥꯟ ꯅꯥꯎꯆꯥꯥꯅ ꯃꯥ ꯀꯥꯂ꯭ꯁ ꯆꯠꯄ ꯀꯥꯟꯗ ꯂꯩꯔꯛꯑꯦ
ꯎꯝ
ꯉꯁꯥꯏ ꯏꯅꯝꯃꯗꯒꯤ ꯌꯥꯏꯉꯪ ꯂꯥꯗꯣ ꯈꯔ ꯂꯧꯔꯦ ꯑꯗꯨꯒ ꯅꯨꯡꯉꯥꯏꯇꯗꯗꯅ ꯄꯩꯁꯥꯗꯣ ꯌꯥꯝꯕꯨꯗꯤ ꯌꯥꯝꯗꯦꯅ ꯏꯅꯃꯝꯃ ꯅꯪ ꯀꯋꯥꯆꯅꯕ ꯂꯨꯄ ꯀꯨꯟ ꯂꯧꯍꯧꯔꯣ ꯍꯥꯏꯔꯦ ꯏꯅꯝꯃꯅꯁꯨ ꯌꯗ꯭ꯔꯦꯕꯀꯣ
ꯎꯝ
ꯂꯍꯧꯗ꯭ꯔꯦ ꯃꯉꯣꯟꯗꯒꯤ ꯏꯅꯝꯃꯅ ꯄꯤꯕꯤꯔꯛꯑꯦ
ꯎꯝ
ꯑꯗꯨꯒ ꯑꯗꯨꯃꯥꯏ ꯌꯥꯏꯉꯪ ꯂꯥꯗꯣ ꯇꯧꯔꯒ ꯅꯝ
ꯎꯝ ꯅꯣꯏ ꯍꯩꯌꯦꯡ ꯁꯝꯍꯥꯠꯄꯒꯤ ꯑꯩꯗꯤ ꯁꯟꯗꯦꯗ ꯊꯥꯒꯔꯗꯧꯅꯤ ꯀꯥꯏꯗꯕꯨ ꯗꯤꯄꯥ꯭ꯔꯠꯃꯦꯟꯇꯒ ꯂꯥꯛꯇ꯭ꯔꯤ ꯖꯠꯔꯣ ꯍꯥꯟꯗꯤ ꯑꯩꯈꯣꯏ ꯋꯥꯏ ꯑꯁꯥꯡꯕꯤ ꯀꯩꯀꯥ ꯈꯔꯗꯤ ꯄꯥꯜꯂꯤꯕꯁꯤ ꯇꯤꯀꯌꯥꯕꯨꯗ ꯄꯥꯟꯗꯦ ꯂꯝꯗꯤ ꯑꯩꯈꯣꯏꯒꯤ ꯆꯔꯥ ꯆꯥꯕꯗꯤ ꯍꯦꯛꯇ ꯀꯣꯟꯅꯕꯗꯣ ꯑꯩꯈꯣꯏ ꯃꯤ ꯌꯥꯝꯕꯅꯤꯅ ꯑꯗꯒꯤ ꯌꯦꯟꯗꯦꯝ ꯑꯗꯨꯒꯨꯝꯕ ꯎꯝ ꯁꯤꯜꯂꯣꯛ ꯁꯧꯒ꯭ꯔꯤꯒꯨꯝꯕ ꯈꯔ ꯈ ꯀꯩꯅꯣ ꯑꯗꯨꯗꯤ ꯍꯦꯛꯄꯤꯔꯛꯒꯦ
ꯎꯝ ꯏꯆꯦ ꯏꯆꯦꯍꯣꯢꯒꯤ ꯍꯤꯡꯒꯣꯟ ꯆꯥꯎꯕ꯭ꯔꯥ
ꯎꯝ ꯈꯔꯗꯤ ꯆꯥꯎꯕꯅꯦ ꯈꯔꯗꯤ ꯆꯥꯎꯋꯦ ꯍꯑꯗꯨꯛꯌꯥꯝ ꯆꯥꯎꯗ꯭ꯔꯁꯨ ꯈꯔ ꯑꯗꯨꯝ ꯂꯩꯕꯗꯣ
ꯎꯝ ꯑꯗꯨꯗꯤ ꯏꯃꯥꯍꯣꯏꯅ ꯑꯗꯨꯝ ꯊꯥꯔꯦ
ꯎ ꯊꯥꯏꯌꯦ ꯑ ꯑꯗꯨꯃꯥꯏꯅ ꯊꯥꯏ ꯑꯗꯨꯗꯨꯒ ꯍꯟꯗꯛꯇꯤ ꯃꯥꯏꯔꯦꯟ ꯗꯤ ꯌꯥꯝ ꯄꯥꯟꯕ ꯅꯧꯔꯤꯕ ꯑꯗꯨꯒ ꯃꯥꯏꯔꯦꯟꯖꯤꯅ ꯀꯩꯅꯣ ꯇꯧꯕꯗꯣ ꯑꯥ ꯃꯤ ꯗ꯭ꯔꯦꯟ ꯕꯣꯛꯁ ꯍꯥꯏꯕ꯭ꯔꯥ ꯑꯗꯨꯗꯒꯤ ꯂꯧꯕꯗꯣ ꯑꯗꯨꯒꯤ ꯌꯥꯝ ꯌꯥꯝ ꯆꯥꯎ ꯗꯤ ꯑꯣꯏꯔꯒ ꯃꯍꯥꯎꯗꯣ ꯅꯧꯔꯤꯀꯥꯟꯆꯥꯕꯩꯔ ꯈꯪꯗꯦ ꯏꯃꯥ ꯍꯣꯏꯅ ꯁꯦꯠ ꯁꯦꯠ ꯂꯥꯎꯕꯤ ꯍꯥꯏꯕ꯭ꯔ ꯀꯩꯅꯣ ꯈꯔ ꯗꯤ ꯍꯥꯏꯌꯦꯕ ꯅꯞ ꯅꯞ ꯂꯥꯎꯗꯦꯅ
ꯑꯥ ꯍꯣꯏ ꯍꯣꯏ ꯃꯣꯏꯒꯤ ꯃꯥꯏꯔꯦꯟ ꯑꯆꯧꯕꯤꯗ ꯑꯣꯢꯔꯝꯃꯅꯤ
ꯎꯝ ꯍꯣꯏ ꯑꯗꯨꯃꯥꯏꯅ ꯈꯔ ꯇꯧꯏ ꯑꯗꯨꯅ ꯏꯃꯥ ꯃꯥꯢꯔꯦꯟ ꯌꯣꯟꯒꯤꯔꯣꯏꯅ ꯍꯥꯏꯕꯨ ꯍꯧꯖꯤꯛ ꯃꯤꯒꯤꯒꯝꯗ ꯍꯨꯝ ꯍꯨꯝ ꯂꯩꯗꯅ ꯍꯥꯏꯕꯗꯤ ꯃꯤꯒꯤ ꯍꯥꯎꯇꯕ ꯊꯦꯡꯅꯒꯗꯤ ꯑꯩꯈꯣꯏꯒꯤ ꯄꯥꯜꯂꯛꯏꯕ ꯃꯥꯏꯔꯦꯟ ꯃꯌꯥꯝꯁꯦ ꯒ꯭ꯌꯥꯟ ꯇꯥꯔꯣꯏ ꯈꯦꯡ ꯀꯅꯥꯝ ꯂꯩꯌꯨ ꯌꯥꯔꯣꯏ ꯇꯞ ꯇꯥꯏꯅ ꯊꯥꯖꯜꯂꯒ ꯒꯥꯅ
ꯃꯥꯅꯦ
ꯎꯝ ꯕꯗꯤ ꯊꯥꯒꯅꯣꯁꯨ ꯌꯥꯗꯕ ꯄꯥꯕꯅ ꯀꯩꯅꯣ ꯇꯧꯔꯒ ꯄꯨꯡ ꯊꯥꯥꯗ ꯊꯥꯕꯗꯣ ꯑꯗꯨꯒꯤ ꯑꯗꯨꯝ ꯊꯥꯒ꯭ꯔꯃꯤꯅ ꯀꯩꯅꯣ ꯇꯧꯔꯒꯦꯅ ꯑꯗꯨ ꯍꯥꯏꯥꯔꯒ ꯅꯣꯏꯒꯤ ꯅꯣꯏꯒꯤ ꯐꯥꯔꯝ ꯇꯧꯕꯗꯨꯗꯤꯅꯦꯀꯣ ꯄꯨꯁꯄꯥ ꯉꯥꯒ ꯀꯩꯀꯥ ꯐꯥꯕ ꯈꯣꯠꯄ ꯇꯧꯋꯤꯗꯅ ꯄꯨꯈꯤꯒꯤꯔ ꯀꯩꯅꯣ ꯍꯥꯏꯕ ꯑꯗꯣ ꯅꯣꯏꯒꯤ ꯄꯨꯔꯥ ꯐꯥꯝ ꯀꯩ ꯍꯥꯏꯕꯅꯣ
ꯑꯣ ꯄꯨꯈ꯭ꯔꯤꯒꯤ ꯌꯥꯝ ꯀꯟꯅ ꯆꯥꯎꯗꯦꯗ ꯑꯩꯈꯣꯏꯗꯤ ꯐꯅ ꯆꯥꯎꯔꯝꯃꯦꯕꯀꯣ ꯑꯗꯨꯗꯨꯒ ꯑꯩꯈꯣꯏꯗꯣ ꯑꯃꯨꯛ ꯑꯣꯅꯕ ꯑꯈꯣꯏ ꯌꯨꯝꯗꯩꯩ ꯈꯔꯥ ꯂꯥꯞꯅꯕ ꯃꯥꯐꯝ ꯑꯃꯗ ꯄꯨꯂꯞ ꯑꯣꯏꯅ ꯄꯥꯛꯅ ꯇꯧꯔꯝꯕ
ꯎꯝ
ꯄꯨꯄꯤꯕꯁꯨ ꯀꯅꯥꯝꯇ ꯉꯝꯗ꯭ꯔꯦ ꯑꯩꯈꯣꯏ ꯕꯥꯖꯨ ꯌꯨꯝꯗ ꯌꯥꯝ ꯄꯥꯛꯅ ꯂꯩꯇꯦ ꯃꯥꯁꯨ ꯁ꯭ꯀꯨꯜꯗ ꯑꯗꯨꯝ ꯂꯩꯔꯦꯗꯅ
ꯎꯝ
ꯑ ꯑꯩꯈꯣꯏ ꯃꯥꯁꯨ ꯁ꯭ꯀꯨꯜ ꯀꯥꯋꯥꯡ ꯀꯥ ꯐꯝꯕꯒꯤ ꯁ꯭ꯀꯨꯜꯗ ꯂꯣꯏꯟ ꯂꯩꯕꯅꯤꯅ ꯌꯨꯝꯗ ꯃꯤ ꯑꯝꯇ ꯂꯩꯇꯦꯕ ꯑꯗꯨꯗꯨꯒꯤ ꯑꯩꯈꯣꯏ ꯑꯩꯈꯣꯏꯒꯤ ꯊꯪꯅꯕꯒꯤꯗ ꯍꯨꯏꯌꯦ ꯌꯨꯝꯗꯨꯒꯤ ꯅꯥꯀꯟꯗ ꯄꯨꯈ꯭ꯔꯤ ꯃꯆꯥ ꯃꯆꯥ ꯑꯅꯤ ꯑꯣꯏꯕꯀꯣ ꯑꯗꯨꯃꯥꯏꯅ ꯑꯣꯏꯔꯤꯁꯦ ꯄꯨꯔꯥ ꯑꯣꯏꯅ ꯍꯦꯛ ꯇ ꯑꯗꯨꯗ ꯌꯥꯝ ꯆꯥꯎꯔꯒ ꯈꯣꯠꯂꯒ ꯀꯩꯅꯣ ꯇꯧꯕꯝ ꯅꯠꯇꯦꯗ ꯄꯨꯈ꯭ꯔꯤ ꯑꯣꯏꯅ ꯃꯆꯥ ꯃꯆꯥ ꯑꯅꯤ ꯑꯗꯨꯃꯥꯏꯅ ꯑꯣꯏꯅ ꯂꯧꯔꯒ ꯑꯗꯨꯗ ꯑꯣꯏꯅ ꯊꯥꯗꯔꯦ ꯃꯆꯥ ꯃꯆꯥ
ꯑꯣ ꯑꯗꯨꯑꯣꯏꯗꯤ ꯌꯨꯝ ꯃꯅꯥꯛꯇ ꯑꯣꯏ ꯇꯤꯟ ꯅꯤ ꯅꯣꯏꯒꯤꯁꯤꯅ ꯀꯣ
ꯁꯦ ꯌꯨꯝ ꯃꯅꯥꯛꯇ ꯑꯗꯨꯝ ꯅꯛꯑꯦꯗ ꯑꯩꯈꯣꯏ ꯄꯨꯈꯤꯒ ꯊꯪꯅꯔꯦ ꯑꯗꯨꯝ
ꯎꯝ ꯆꯦ ꯁꯔꯃꯤꯂꯥꯗꯣ ꯈꯪꯉꯤꯗꯅꯀꯣ
ꯑꯥ
ꯑ ꯃꯣꯏꯒꯤꯗꯣ ꯑꯗꯨꯃꯥꯏꯅ ꯌꯨꯝ ꯃꯅꯥꯛꯇ ꯑꯣꯏꯌꯦꯕ ꯄꯨꯔꯥ ꯄꯨꯔꯥ ꯀꯩ ꯍꯥꯏꯅꯤ ꯎ ꯄꯥꯂꯤ ꯋꯥꯡꯅ ꯇꯥꯈꯠꯂꯒ ꯈꯔ ꯈꯔ ꯏꯁꯤꯡ ꯀꯩꯅꯣ ꯇꯧꯕ ꯀꯥꯟꯗꯅ ꯐꯧ ꯊꯥꯕꯤ ꯑꯗꯩ ꯀꯩꯅꯣ ꯇꯧꯕꯒꯅ ꯑꯃꯨꯛ ꯉꯥ ꯇꯧꯕꯤꯗꯣ
ꯃꯣꯏꯁꯨ
ꯎꯝ ꯀꯩꯅꯣꯒꯨꯝꯕ ꯎꯟ ꯀꯩꯑꯕꯥ ꯉꯥꯒꯨꯝꯕ ꯌꯥꯝ ꯇꯧꯕꯗꯣ ꯑꯗꯨꯃꯥꯏ ꯑꯣꯏꯔꯤꯁꯦ ꯑꯗꯨꯒꯥ ꯑꯈꯣꯏ ꯑꯗꯥꯏꯋꯥꯏ ꯗꯨꯗꯤ ꯑꯌꯥꯝꯕꯅꯥꯁꯨ ꯂꯧ ꯒꯨꯝꯕ ꯀꯩꯀꯥ ꯑꯝꯇ ꯎꯅꯥꯗꯦꯕꯥ ꯐꯥꯝ ꯒꯨꯝꯕꯥꯟ ꯍꯦꯟꯅꯥ ꯇꯧꯕꯥꯗꯣ
ꯑꯗꯨ ꯊꯥꯟ
ꯎꯝ ꯍꯣꯏ ꯉꯥꯒꯤ ꯐꯥꯝꯟ ꯃꯌꯥꯝ ꯂꯣꯏ ꯇꯧꯅ ꯂꯧ ꯑꯝꯇ ꯎꯅꯗꯦ ꯂꯧ ꯀꯩꯀꯥ ꯑꯗꯨꯝ ꯑꯗꯨꯝ ꯋꯥꯟꯂꯒ ꯆꯥꯟꯅꯔꯁꯨ ꯐꯥꯝꯒꯨꯝꯕꯗꯅ ꯍꯦꯟꯅ ꯆꯥꯅꯕꯩꯏꯔ ꯈꯪꯗꯦꯕꯀꯣ ꯃꯐꯝꯗꯣ ꯈꯔꯁꯨ ꯀꯨꯊꯕ ꯑꯣꯏꯕꯒꯤ ꯑꯗꯨꯝ ꯑꯌꯥꯝꯕꯅ ꯐꯥꯝ ꯉꯥꯛꯇꯅꯤ ꯇꯧꯅꯔꯤꯁꯦ ꯑꯗꯨꯗꯨꯅ ꯅꯥꯀꯟ ꯅꯥꯀꯟꯀꯗ ꯎ ꯃꯣꯔꯣꯛꯀꯨꯝꯕ ꯊꯥꯕ
ꯎꯝ
ꯀꯃꯥꯏꯅ ꯇꯧꯋꯦ
ꯑꯣ ꯑꯗꯨꯗꯤ ꯅꯣꯏꯗꯤ ꯑꯉꯟ ꯐꯧ ꯇꯧꯕꯤ
ꯎꯝ ꯇꯧꯗ꯭ꯔꯤꯁꯦ ꯍꯣꯏ ꯐꯧꯗꯤ ꯑꯝꯇ ꯇꯧꯗ꯭ꯔꯦ ꯑꯩꯈꯣꯏꯒꯤꯅꯥꯅ ꯑꯃꯨꯛ ꯉꯥꯒꯨꯝꯕ ꯈꯔ ꯃꯥꯏꯅ ꯑꯌꯥꯝꯕꯅ ꯇꯧꯅꯔꯑꯦ ꯑꯗꯨꯒ ꯐꯥꯎꯒꯤꯗꯤ ꯑꯝꯇ ꯎꯗ꯭ꯔꯦ
ꯎꯝ
ꯁꯤꯅ ꯐꯧꯁꯨꯕ ꯋꯥꯗꯤ ꯋꯥꯔꯝꯅꯤ
ꯑꯁ ꯀꯗꯥꯥꯏꯗꯩꯅꯣ ꯁꯤꯒꯤ ꯐꯧꯒꯤꯁꯤꯗꯤ ꯋꯥꯏ ꯋꯥꯏ ꯍꯥꯏꯕꯗꯤ ꯑꯃꯨꯛ ꯑꯃꯗꯤ ꯑꯩꯈꯣꯏ ꯏꯁꯤꯡꯗꯣ ꯑꯩꯈꯣꯏ ꯅꯣꯡꯖꯨ ꯄꯟꯊꯥ ꯑꯣꯏꯕ ꯂꯩꯇ꯭ꯔꯦꯗꯅꯀꯣ ꯄꯣꯏꯅꯣꯒꯤꯗꯤ ꯍꯧꯖꯤꯛ ꯇꯤꯛ ꯅꯣꯡ ꯆꯨꯔꯛꯄꯁꯤꯗ ꯏꯁꯤꯡ ꯀꯩꯅ ꯇꯧꯔꯒ ꯂꯧꯗꯣ ꯂꯤꯡꯕ ꯍꯨꯟꯕ ꯇꯧꯕꯅꯤ ꯑꯩꯈꯣꯏꯒꯤꯅ ꯆꯥꯔ ꯍꯨꯜꯂꯒ ꯑꯋꯥꯡꯕꯗꯨꯗꯒꯤ ꯊꯥꯔꯒ ꯏꯁꯤꯡ ꯁꯤꯠꯆꯂ ꯁꯤꯠꯆꯜꯂ ꯑꯗꯨꯝ ꯊꯝꯕꯤꯗꯣ ꯁꯤꯗꯤ ꯀꯣꯝ ꯏꯁꯤꯡ ꯎꯝ ꯐꯖꯅ ꯄꯟ ꯏꯁꯤꯡ ꯂꯩꯍꯟꯗꯦ ꯌꯥꯗꯦꯕ ꯃꯁꯥꯒꯤ ꯏꯁꯤꯡ ꯊꯥꯖꯅꯉꯥꯏꯒꯤ ꯑꯗꯨꯗꯅ ꯕꯦꯔꯥ ꯀꯥꯏꯌꯦ ꯑꯗꯨꯒ ꯍꯧꯖꯤꯛ ꯈꯨꯠ ꯁꯨꯃꯟ ꯇꯥꯡꯗ ꯇꯥꯡꯈꯠꯄ ꯀꯩꯒ ꯃꯤ ꯅꯦꯛꯄ ꯈꯛꯇꯗ ꯑꯋꯥꯕ ꯑꯣꯏꯕꯗꯣ ꯁꯦꯡꯕꯒꯤ ꯅꯦꯛ
ꯃꯥꯟꯅꯦ ꯃꯇꯝꯁꯨ ꯁꯪꯕꯗꯒꯤꯗꯤ ꯍꯥꯏꯗꯤ ꯌꯥꯝꯅ ꯍꯦꯟꯅ ꯆꯪꯍꯟꯕꯗꯣ
ꯆꯪꯏꯤ ꯃꯇꯝ ꯆꯪꯏ ꯑꯃꯔꯣꯝꯗꯗꯤ ꯆꯪꯉꯤꯕ ꯄꯩꯁꯥ ꯈꯨꯆꯪ ꯁꯤꯒ ꯍꯥꯏꯗꯤ ꯋꯥꯟꯊꯣꯛꯑꯒ ꯆꯥꯕꯗꯣ ꯑꯗꯨꯅꯗꯤ ꯐꯔꯗꯤꯅꯦ
ꯍꯣꯏ ꯐꯧ ꯑꯃꯨꯛ ꯌꯨꯡꯑꯅꯤ ꯈꯥꯎꯔꯅꯤ ꯂꯦꯉꯑꯅꯤ ꯑ ꯄꯤ
ꯎꯝ ꯎꯝ ꯃꯥꯅꯦ ꯑꯗꯨꯃꯛ ꯑꯗꯨꯅꯤ ꯈꯥꯎꯕꯒꯤ ꯄꯦꯡꯕꯒꯤ ꯄꯩꯁꯥ ꯄꯩꯁꯥꯗꯨ ꯃꯌꯥꯝ ꯆꯪꯉꯤꯗꯅ ꯑꯗꯒꯤ ꯃꯇꯝ ꯅꯠ꯭ꯇꯝꯅꯤꯅ ꯑꯃꯨꯛ ꯃꯦꯆꯤꯟꯅꯖꯨ ꯂꯣꯏꯕꯩ ꯃꯦꯆꯤꯟꯒꯤ ꯄꯩꯁꯥ ꯗꯨ ꯂꯣꯏꯇꯧꯅꯤꯕ ꯀꯩꯅ ꯑꯃꯔꯣꯝꯗꯗꯤ ꯎꯝ ꯑꯝ ꯂꯧ ꯀꯩꯅꯣ ꯇꯧꯔꯒ ꯋꯥꯟꯊꯣꯛꯈꯤꯕ ꯑꯃ ꯅꯠꯇ꯭ꯔꯒ ꯀꯪ ꯀꯪꯕꯥꯟ ꯂꯧ ꯎꯕꯗꯣ ꯑꯗꯨꯗꯨꯅ ꯐꯩ ꯅꯠ ꯐꯠꯇꯕꯗꯗꯤ ꯋꯥꯏ
ꯍꯣꯏ ꯑꯗꯨ ꯏꯆꯦ ꯅꯣꯏ ꯐꯧ ꯒꯨꯝꯕꯗꯣ ꯑꯗꯨꯝ ꯍꯥꯏꯗꯤ ꯆꯍꯤ ꯑꯃꯁꯤ ꯀꯣꯟꯅꯔꯀꯥꯟꯗ ꯑꯗꯨꯝ ꯂꯦꯝꯕꯒꯨꯝꯕꯗ ꯑꯗꯨꯝ ꯇꯥꯏꯊꯣꯛꯄ ꯌꯥ ꯍꯥꯏꯗꯤ ꯑꯗꯨꯝ ꯌꯣꯟ ꯇꯥꯏꯊꯣꯛꯄ ꯈꯣꯏ
ꯇꯥꯏꯊꯣꯛꯏ ꯍꯥꯏꯕꯗꯤ ꯆꯍꯤꯒꯤꯗꯤ ꯑꯗꯨꯝ ꯀꯣꯟꯅꯅꯕ ꯂꯣꯛꯑꯦꯕ ꯁꯤꯒꯤ ꯑꯉꯟ ꯐꯥꯎ ꯊꯥꯕꯁꯤꯅ ꯑꯗꯨꯅ ꯑꯉꯟ ꯐꯥꯎ ꯊꯥ ꯈꯔ ꯂꯦꯝꯕ ꯈꯣꯠꯄ ꯇꯧꯕꯁꯦ ꯁꯤꯗꯤ ꯍꯧꯖꯤꯛ ꯑꯅꯧꯕ ꯑꯉꯟ ꯐꯥꯎ ꯑꯃ ꯂꯧꯔꯛꯄꯁꯤꯗ ꯄꯩꯁꯥ ꯆꯪꯉꯤꯗꯅ ꯐꯅꯌꯥꯝ ꯑꯗꯨꯝ ꯁꯤꯒꯤ ꯅꯪꯅꯅꯕ ꯀꯩ ꯇꯧꯔꯒ ꯇꯥꯏꯕ ꯈꯣꯠꯄ ꯌꯥꯎꯋꯦꯕ ꯈꯔ ꯄꯩꯁꯥ ꯕꯦꯔꯥ ꯀꯔꯝ ꯇꯥꯔꯗꯤ ꯑꯗꯨꯃꯥꯏꯅ ꯇꯧꯏ ꯑꯃꯔꯣꯝꯗꯗꯤ ꯐꯩ ꯑꯗꯣ ꯑꯊꯨ ꯑꯀꯥꯏꯒꯤ ꯆꯦꯡ ꯐꯧ ꯂꯩꯕꯁꯦ ꯇꯥꯏꯊꯣꯛ ꯈꯣꯠꯇꯣꯛ ꯇꯧꯔꯒꯗꯤ ꯅꯪꯉꯦꯕ ꯑꯗꯨ ꯑꯣꯏꯇꯥꯔꯁꯨ ꯂꯣꯛ ꯂꯣꯛꯄ ꯃꯄꯥꯟꯗꯗꯤ ꯋꯥꯏ
ꯍꯥꯕꯔ ꯍꯣꯏ ꯋꯥꯗꯤ ꯋꯥꯏ ꯑꯗꯨꯝ ꯍꯥꯏꯗꯤ ꯑꯩꯈꯣꯏ ꯑꯩꯈꯣꯏꯁꯨ ꯍꯥꯟꯅ ꯇꯧꯔꯝꯃꯦꯕ ꯂꯝ ꯌꯨꯝ ꯈꯔ ꯌꯨꯝꯗꯒꯤ ꯈꯔ ꯂꯥꯞꯄꯒ ꯐꯧꯅꯔꯝꯕꯗꯣ ꯑꯗꯨꯏꯁꯨ ꯃꯇꯝ ꯗꯨꯗꯩ ꯂꯧ ꯇꯧꯔꯝꯃꯦ ꯑꯗꯨꯗꯨꯒ ꯂꯧꯗꯨꯗ ꯑꯗꯨꯝ ꯉꯥ ꯀꯩꯀꯥ ꯊꯥꯗꯕꯗꯣ
ꯎꯝ
ꯑꯣꯏꯔꯀꯥꯟꯗ ꯏꯆꯦ ꯑꯗꯨꯝ ꯂꯧꯔꯤꯗꯒ ꯍꯥꯏꯐꯦ ꯍꯥꯏꯐꯦꯠ ꯑꯗꯨꯝ ꯉꯥ ꯈꯔ ꯈꯔꯒ ꯊꯥꯗꯕꯗꯣ ꯑꯗꯨꯝ ꯈꯔ ꯈ ꯌꯥꯏꯗꯅ ꯑꯗꯨꯃꯥꯏꯅ ꯇꯧꯔꯝꯃꯦ ꯑꯗꯨ ꯃꯇꯝꯗꯨꯗꯁꯨ ꯑꯁ ꯋꯥꯕꯅꯦ ꯑꯗꯣ ꯍꯧꯖꯤꯛꯇꯤ ꯋꯥꯠꯂꯒ ꯆꯥꯕꯁꯤꯁ ꯍꯦꯟꯅ ꯅꯨꯡꯉꯥꯏꯔꯤꯁꯦ
ꯏꯁ ꯄꯩꯁꯥ ꯂꯩꯇꯗꯤ ꯋꯥꯏ ꯆꯥꯝꯕꯅꯤ ꯇꯋꯥꯏꯗ
ꯃꯥꯅꯤ ꯑꯗꯨꯔ ꯑꯗꯨꯕꯨꯗꯤ ꯆꯨꯝꯕ ꯖꯟꯖꯥꯗꯣ ꯐꯧꯗꯣ ꯑꯃꯨꯛ ꯐꯧꯗꯣ ꯄ ꯑꯗꯨꯋꯥꯏ ꯑꯩꯅ ꯐꯧꯗꯣꯛꯄꯅꯦ ꯌꯥꯟꯅ
ꯑꯗꯣ ꯉꯥꯏꯈꯣ ꯀꯣ ꯑꯩ ꯑꯝꯇꯪꯒ ꯊꯝꯈꯤꯒꯦ ꯀꯣꯜ ꯑꯇꯣꯞꯄ ꯀꯩꯅꯣ ꯅꯪ ꯅꯪꯁꯨ ꯊꯕꯛ ꯎꯝ ꯇꯧꯊꯣꯛꯀꯣ ꯑꯃꯨꯛ ꯀꯩ ꯇꯧꯔꯛꯀꯦ
ꯑꯣ ꯍꯣ ꯍꯣꯏ ꯏꯆꯦ
ꯊꯝꯃꯦꯀꯣ ꯑꯗꯨꯗꯤ
ꯎꯝ ꯍꯣ ꯍꯣꯏ
ꯎꯝ ꯍꯥꯥ